ꯇꯥꯔꯔꯕꯕꯗꯔ
ꯑꯧ ꯇꯥꯔꯦ ꯍꯧꯖꯤꯛꯀꯤ ꯎꯈ꯭ꯔꯨꯜ ꯂꯝꯕꯤ ꯆꯠꯄꯗꯅꯦ ꯑꯃ ꯑꯁꯣꯝ ꯎꯈꯣꯏꯜ ꯂꯝꯕꯤ ꯆꯠꯄꯁꯤꯗ ꯑꯣꯝꯒꯤ ꯗꯥꯏꯔꯦꯛꯁꯟꯗꯅꯦꯕꯀꯣ ꯆꯤꯡ ꯃꯊꯛꯇ ꯀꯥꯈꯠꯂꯒ ꯍꯧꯖꯤꯛ ꯌꯥꯝ ꯐꯖꯕ ꯎꯝ ꯃꯅꯥꯔꯩꯒ ꯌꯥꯝ ꯍꯧꯕꯒꯨꯝ ꯇꯧꯕꯗꯨꯅꯦ ꯍꯧꯖꯤꯛ
ꯑꯥ ꯑꯥ ꯑꯥ ꯀꯩꯅꯣꯒꯤ ꯍꯧꯖꯤꯛ ꯚꯥꯏꯖ ꯆꯠꯄꯗꯣ ꯁꯇ ꯕ꯭ꯂꯨ ꯑꯃ ꯄꯔꯄꯜꯒꯤ ꯃꯆꯨꯒꯤ ꯂꯩꯒꯤꯗꯣ ꯑꯗꯨ ꯍꯧꯖꯤꯛ ꯑꯗꯨꯝ ꯃꯤ ꯆꯠꯅꯕ ꯃꯥꯜꯂꯦ ꯑꯗꯨ
ꯁꯗꯨꯨ ꯍꯣꯏ ꯆꯠꯄꯕꯨꯗꯤ ꯆꯠꯅꯔꯝꯗꯧ ꯃꯥꯜꯂꯦ ꯑꯗꯨ ꯑꯗꯨ ꯑꯗꯨꯒꯤ ꯏꯁꯤꯡ ꯂꯩꯗꯅ
ꯎꯝ
ꯑꯗꯨ ꯍꯦꯛ ꯑꯣꯄꯣꯖꯤꯠꯇꯗꯤ ꯑꯃꯨꯛ ꯀꯨꯀꯤ ꯇꯥꯏꯌꯦꯕ
ꯑꯩꯗꯤ ꯆꯠꯇꯗ ꯀꯤꯆꯥꯗꯅ
ꯑꯗꯨ ꯇꯜꯂꯦ ꯑꯗꯨꯅ ꯔꯤꯛꯁ ꯂꯩꯌꯦꯕ ꯑꯗꯨꯗꯤ ꯄꯣꯠꯇꯦ ꯑꯗꯨ ꯆꯠꯂꯤꯗꯣ ꯃꯩꯇꯩ ꯃꯆꯥ ꯆꯠꯇꯕ ꯃꯥꯜꯂꯤꯗ ꯍꯣꯏ ꯀꯥꯏ ꯄꯨꯁꯤꯦ ꯃꯥꯅꯦ ꯃꯌꯥꯡꯒꯨꯝꯕ ꯇ꯭ꯔꯥꯏꯞꯀꯨꯝꯕ ꯑꯗꯨꯒꯨꯝꯕ ꯑꯅꯝꯕ ꯆꯠꯂꯦ ꯇ꯭ꯔꯥꯏꯕ ꯍꯥꯏꯁꯦ ꯍꯧꯖꯤꯛꯇꯤ ꯑꯃꯨꯛ ꯈꯤꯇꯪ ꯃꯣꯏꯁꯨ ꯒ꯭ꯌꯥꯟ ꯇꯥꯗ꯭ꯔꯕꯅꯤꯅ
ꯃꯣꯏ ꯃꯃꯤꯡꯒ ꯌꯥꯝ ꯊꯤ ꯑꯣꯟꯊꯣꯛꯅꯩꯑꯌꯦꯕ
ꯑꯣ ꯒꯨꯒꯜ ꯒꯨꯒꯜ ꯀꯌꯥꯃꯦꯟ ꯊꯥꯖꯗ꯭ꯔꯦꯗ ꯍꯧꯖꯤꯛꯁꯦ ꯊꯥꯖꯕꯁ ꯌꯥ ꯌꯥꯗ꯭ꯔꯦ
ꯁꯦꯔꯥꯟ ꯇꯨꯔꯥꯟ ꯂꯝꯕꯤ ꯆꯠꯍꯜꯂꯒ
ꯑꯅꯦ ꯒꯨꯒꯜ ꯐꯥꯎ ꯍꯦꯛꯇ ꯂꯥꯜꯂꯦ ꯍꯥꯏꯗꯅ
ꯑꯩꯈꯣꯏ ꯁ꯭ꯋꯥꯏꯗꯁꯨ ꯑꯗꯨꯝ ꯂꯥꯟꯕ ꯌꯥꯎꯕꯅꯦ ꯑꯩꯈꯣꯏꯒꯤ ꯑꯥ ꯅꯣꯡꯃꯅꯦ ꯑꯃ ꯑꯣꯏꯅꯥ ꯑꯂꯣꯝꯒꯤꯗ ꯒꯥꯔꯗꯦꯟ ꯑꯃ ꯂꯩꯕꯗꯣ
ꯑꯥ
ꯑꯗꯨ ꯆꯠꯄ ꯑꯗꯨ ꯑꯗꯨꯗꯨꯅꯅꯦ ꯁꯔꯥꯟ ꯇꯨꯔꯟꯅꯕ ꯩ ꯑꯩꯈꯣꯏ ꯑꯩꯅꯅꯦ ꯃꯦꯞꯁꯦ ꯌꯦꯡꯕ ꯑꯩꯈꯣꯏ ꯗꯥꯗꯥꯅ ꯊꯧꯕ
ꯏꯅꯥꯎꯄꯤꯉꯩꯒ ꯄꯨꯅ ꯑꯗꯨꯒꯅꯦ ꯃꯤꯒꯤ ꯁꯨꯃꯥꯡ ꯇꯥꯔꯤꯅꯦ
ꯑꯥꯏ ꯇ ꯅꯗꯧꯦ ꯑꯃꯨꯛ ꯑꯩꯈꯣꯏ ꯗꯥꯅ ꯌꯦꯡꯉꯅꯣꯏ ꯃꯥꯑꯣꯢꯅ ꯌꯦꯡꯉꯒꯦꯅ ꯑꯩꯅ ꯌꯦꯡꯕ ꯃꯦꯞꯇꯅꯦꯕ ꯃꯤ ꯁꯨꯃꯥꯡ ꯇꯥꯊꯣꯔꯛꯑꯕ
ꯐꯖꯗꯦꯍꯦ
ꯑꯍꯥꯟꯕꯩ ꯆꯠꯄꯗꯅꯤꯀꯣ ꯊꯥꯏꯅ ꯑꯩꯗꯤ ꯄꯦꯜꯂꯦ
ꯑꯃ ꯌꯥꯎꯒꯦ ꯑꯩꯈꯣꯏ ꯃꯥꯒꯤ ꯆꯥꯛꯀꯧꯕꯒꯤꯔ ꯀꯩꯅꯝ ꯑꯣꯏꯕꯅꯤꯅꯦ ꯆꯠꯄꯅꯦꯕ ꯑꯩꯣꯏꯗꯣ ꯀꯥꯅ ꯊꯧꯔꯦ ꯑꯗꯨꯒ ꯑꯩꯅ ꯑꯦꯁ ꯁꯤ ꯐꯥꯎꯖꯤꯟꯕ ꯌꯥꯕꯅꯤꯒꯥꯏ ꯊꯧꯖꯤꯜꯂꯣ ꯊꯧꯖꯤꯜꯂꯣꯒ ꯍꯥꯏꯔꯦ ꯑꯩꯁꯨ ꯀꯨꯏꯔꯕꯒꯤ ꯈꯤꯇꯪ ꯑꯦ ꯕꯨ ꯌꯥꯒꯨꯝꯗꯤ ꯇꯧꯒꯤꯈꯤꯕꯅꯦꯅ ꯍꯥꯏ ꯋꯥꯈꯟꯗꯅꯦꯕ ꯆꯪꯁꯤꯜꯂꯤꯁꯦ ꯑꯗꯨꯒꯗꯤ ꯃꯤ ꯊꯣꯡꯒꯥꯟ ꯇꯥꯔꯦ ꯍꯜꯂ ꯑꯃꯨꯛ ꯊꯣꯛꯂꯛ ꯑꯦ ꯀꯩꯅꯣ
ꯑꯩꯈꯣꯏꯗꯤ ꯁꯨꯃꯥꯡ ꯇꯥꯛꯏꯅꯦꯃꯤ ꯑꯗꯨꯗꯁꯨ ꯃꯤ ꯑꯃ ꯀꯩꯅꯣꯒꯤꯗꯤ ꯃ ꯑꯁꯣꯝ ꯅꯥꯀꯟꯒꯤ ꯃꯤꯗꯤ ꯄꯔꯦꯡ ꯄꯔꯦꯡ ꯌꯨꯝꯒ ꯑꯗꯨꯝ ꯄꯔꯦꯡ ꯄꯔꯦꯡ ꯊꯧꯅꯕ ꯌꯥꯕꯒꯤ ꯂꯝꯕꯤꯗꯣ ꯑꯣꯏꯕꯀꯣ ꯑꯗꯨꯒꯤ ꯑꯩꯈꯣꯏꯒꯤꯗꯤ ꯁꯨꯃꯥꯡ ꯑꯣꯏꯔ ꯂꯩꯔꯝꯃꯦ
ꯃꯤ ꯊꯦꯡꯅꯔꯛꯇ꯭ꯔꯣ ꯃꯣꯏ ꯌꯨꯝꯒꯤ
ꯍꯠꯇꯦꯗ ꯑꯗꯨꯒꯤꯗꯤ ꯃꯤ ꯂꯩꯔꯝꯗꯦ ꯑꯗꯨ ꯂꯩꯊꯣꯔꯛꯑꯦ
ꯟꯑꯣꯣꯅꯦ ꯁꯤꯁꯇꯔ ꯍꯣꯏꯗꯤ ꯀꯥꯛꯆꯤꯡꯗꯣ ꯆꯠꯂꯕꯣ ꯀꯥꯛꯆꯤꯡ ꯀꯥꯛꯆꯤꯡ ꯆꯠꯂꯕꯣ
ꯆꯠꯂꯦ
ꯑꯣ ꯀꯥꯛꯆꯤꯡ ꯐꯥꯎꯗꯤ ꯌꯧꯔꯝꯃꯦꯅꯦ ꯑꯇꯣꯞ ꯑꯇꯣꯞꯄ ꯆꯠꯇ꯭ꯔꯁꯨ
ꯀꯛꯆꯤꯡꯒꯤꯗꯤ ꯀꯩꯅꯣ ꯀꯛꯆꯤꯡ ꯒꯥꯔꯗꯦꯟꯗꯨꯁꯨ ꯆꯠꯂꯨꯔꯦ ꯑꯗꯨ ꯃꯌꯥꯝ ꯆꯠꯂꯀꯥ ꯑꯦꯛꯖꯥꯝꯁꯦ ꯇꯥꯔꯨꯔꯦ ꯑꯦꯁ ꯑꯦꯁ ꯁꯤꯒꯤ ꯊꯥꯕꯗ
ꯑꯣ
ꯑꯩꯈꯣꯏꯒꯤ ꯕꯨꯕꯣꯛ ꯑꯃ __ ꯂꯩꯌꯦ ꯀꯛꯆꯤꯡꯗ ꯃꯌꯨꯝ ꯄꯥꯜꯂꯦ ꯑꯩꯣꯏꯕꯣꯛ ꯃꯅꯥꯎꯄꯤ ꯑꯃꯃꯥ ꯄꯥꯟꯖꯤ ꯂꯩꯀꯥꯏ ꯍꯥꯏꯕ꯭ꯔꯥ
ꯎꯄꯥꯖꯤ ꯂꯩꯀꯥꯏ ꯍꯥꯢꯀꯨꯝ
ꯑꯥ ꯎꯝ ꯑꯗꯨꯗ ꯄꯥꯜꯂꯦ
ꯀꯛꯆꯤꯡꯁꯦ ꯂꯝꯕꯤ ꯆꯠꯐꯝꯁꯦ ꯂꯣꯏ ꯈꯪꯉꯦꯕ ꯑꯗꯨꯒ ꯂꯝ ꯃꯃꯤꯡꯒ ꯄꯥꯟꯅꯅ ꯈꯪꯗꯕ ꯑꯩꯅ ꯇꯧꯔꯤꯁꯦ ꯈꯔꯕꯨꯗꯤ ꯈꯪꯉꯦ ꯑꯗꯨꯒ ꯄꯨꯂꯞ ꯈꯪꯗꯕꯗꯣ ꯃꯣꯏꯗꯣ ꯑꯩꯈꯣꯏꯗꯤ ꯂꯩꯀꯥꯏ ꯂꯩꯀꯥꯏ ꯑꯗꯨꯝꯃꯥꯏ ꯍꯥꯏꯔꯒ ꯂꯣꯏ ꯂꯩꯕꯅꯦꯕ ꯄꯔꯦꯡ ꯄꯔꯦꯡ ꯄꯔꯦꯡ ꯄꯔꯦꯡ ꯍꯥꯏꯗꯨꯣꯏꯔꯥ ꯑꯗꯨꯃꯥꯏꯅ ꯍꯥꯏꯕꯅꯦꯕ ꯀꯛꯆꯤꯡ ꯒꯥꯔꯗꯦꯟꯗꯤ ꯀꯌꯥ ꯀꯥꯕ ꯀꯌꯥꯝ ꯀꯨꯏꯔꯦ
ꯀꯨꯏꯔꯦ ꯊꯥꯏꯅ ꯅꯧꯅ ꯊꯣꯛꯂꯛꯄꯗꯣ ꯑꯗꯨꯝꯀꯥꯟꯗ
ꯑꯣ ꯑꯩꯁꯨ ꯀꯨꯏꯔꯦ ꯀꯛꯆꯤꯡꯅꯦ ꯍꯥꯏꯕꯩ ꯋꯥꯅꯤ ꯀꯛꯆꯤꯡ ꯀꯩꯁꯨ ꯀꯥꯗ꯭ꯔꯤꯕ
ꯎ ꯑꯃ ꯍꯣ ꯀꯛꯆꯤꯡꯒꯤ ꯕꯣꯔꯥꯗꯣ
ꯑꯣ
ꯑꯗꯨꯏꯗꯤ ꯍꯥꯎꯕꯅꯦ ꯑꯗꯒꯤꯃ ꯇꯟ ꯇꯟꯗ ꯇꯟꯗꯣ ꯆꯦꯡꯅ ꯁꯥꯕꯗꯣ ꯑꯥ ꯑꯗꯨ ꯆꯥꯛꯍꯥꯎꯕꯅꯦ
ꯍꯥꯎꯕꯅꯦ ꯑꯗꯨ ꯈ꯭ꯋꯥꯏ ꯍꯥꯎꯕ ꯃꯇꯝ ꯍꯥꯏꯌꯨꯔꯥ ꯆꯥꯁꯨꯕꯤꯁꯦ ꯀꯃꯥꯏꯅ ꯆꯥꯅꯤ ꯈꯪꯕꯔ
ꯈꯗꯦ
ꯀꯃꯥꯏꯅ ꯆꯥꯅꯤ ꯍꯥꯏꯕꯣ ꯈꯥꯗ ꯍꯥꯞꯆꯤꯜꯂꯒ ꯆꯥꯕꯗꯤ ꯆꯥꯗꯣꯏꯅꯦꯕꯀꯣ ꯑꯗꯣ ꯀꯩꯅꯣ ꯃꯣꯏ ꯗꯥꯏꯔꯦꯛ ꯐꯣꯡ ꯐꯣꯡ ꯁꯥꯟꯅ ꯆꯥꯕꯁꯤꯅ ꯈ꯭ꯋꯥꯏ ꯍꯥꯎꯋꯦꯕ ꯈꯪꯕꯔ꯭ ꯑꯗꯨꯒ ꯃꯤ ꯆꯥꯕꯁꯦ ꯑꯩꯈꯣꯏ ꯍꯥꯞ ꯕꯣꯏꯜꯗꯒ ꯆꯥꯕꯁꯨ ꯌꯥꯝ ꯍꯥꯎꯕꯅꯦꯕ ꯍꯥꯏꯗꯤ ꯈꯨꯗꯛꯇ ꯆꯥꯕꯒꯤꯀꯣ ꯀꯣꯟꯅ ꯊꯦꯡꯊꯔꯒꯕꯨꯗꯤ ꯃꯍꯥꯎ ꯃꯥꯡꯕ ꯍꯥꯏꯒꯗ꯭ꯔꯥ
ꯍꯣꯏ ꯀꯟꯖꯟꯕꯅꯦ
ꯑꯗꯨꯒ ꯊꯣꯠ ꯊꯣꯠ ꯂꯥꯎꯔꯤ ꯀꯅꯤ ꯃꯥꯒꯤ ꯎꯋ ꯎꯏ ꯂꯥꯎꯕꯗꯣ ꯑꯗꯨꯀꯥꯟꯗ ꯃꯣꯏ ꯃꯔꯣꯏ ꯅꯥꯀꯨꯞꯄꯤꯗꯣ ꯑꯗꯨꯒꯁꯦ ꯐꯖꯅ ꯌꯣꯝꯁꯜꯂꯦꯗꯅ ꯍꯥꯏꯗꯤ ꯀꯤꯁꯜꯂꯒ ꯍꯥꯏꯒꯗ꯭ꯔꯥ ꯑꯗꯨꯃꯥꯏꯅ ꯇꯧꯔꯒ ꯆꯥꯕꯒꯣ ꯑꯁꯨꯨ ꯄꯥꯛ ꯄꯥꯛꯀꯤꯤꯖꯥꯗꯦ ꯍꯅꯥ ꯑꯃꯨꯛ ꯀꯣꯏꯊꯣꯛꯄ ꯑꯣꯏꯅ ꯊꯣꯛꯎꯨꯏꯌꯦ ꯀꯣꯏꯕ ꯑꯣꯏꯅ ꯆꯠꯄꯗꯣ ꯑꯗꯨꯀꯥꯟꯗ ꯆꯥꯕ ꯐꯣꯡ ꯐꯣꯡ ꯁꯅ ꯆꯥꯔꯦꯕ ꯑꯗꯨꯗ ꯁꯒꯣꯏ ꯈꯍꯥꯎꯗꯨꯗꯤ ꯁꯤ ꯍꯥꯎꯕꯅꯦ ꯑꯗꯣ ꯕꯣꯔꯥꯗꯨꯁꯨ ꯁꯨ ꯍꯥꯏꯗꯤ ꯕꯣꯔꯥꯁꯦ ꯑꯩꯈꯣꯏ ꯕꯣꯔꯥ ꯀꯜꯂꯤꯗꯅ ꯑꯗꯣ ꯕꯣꯔꯥ ꯀꯟꯕꯁꯦ ꯑ ꯄꯀꯣꯔꯥ ꯌꯣꯟꯕꯅꯦꯕ ꯅꯥꯀꯟꯗ ꯑꯗꯨ ꯄꯀꯣꯔꯥꯗꯒ ꯇꯤꯡꯉꯒ ꯉꯥꯛꯇꯪ ꯄꯣꯞꯇꯛ ꯇꯧꯔꯀꯥꯟꯗ ꯆꯥꯕ ꯁꯤ ꯑꯗꯨ ꯌꯥꯝ ꯍꯧꯋꯦ
ꯝ ꯃꯊꯪꯗ ꯇ꯭ꯔꯥꯏ ꯇꯧꯔꯒꯦ ꯑꯗꯨꯃꯥꯏꯅ ꯀꯟꯅ ꯁꯥꯕꯤꯗꯣ ꯌꯥꯒ ꯇꯦꯛ ꯀꯩ ꯇꯧꯋꯦ ꯀ꯭ꯔꯛ ꯀ꯭ꯔꯛ ꯁꯥꯗ
ꯑꯀꯟ ꯑꯀꯟꯕ ꯆꯥꯕꯁꯦ ꯌꯥ ꯁꯣꯛꯄꯅꯦꯕ ꯑꯗꯨꯅ ꯈꯤꯇꯪ ꯁꯣꯐ ꯑꯣꯏꯊꯣꯛꯑ ꯆꯥꯕꯗꯨꯅ ꯈꯤꯇꯪ ꯒ꯭ꯌꯥꯁꯤ ꯀꯨꯏꯅ ꯆꯠꯇꯧ ꯃꯥꯜꯂꯦꯕ
ꯃꯊꯪ ꯕ꯭ꯔꯗꯔꯒꯤ ꯇꯦꯛꯅꯤꯛꯇ ꯇꯧꯔꯒꯦ
ꯇꯧꯁꯜꯂꯣ ꯑꯩ ꯆꯋꯥꯏ ꯁꯤꯡꯖꯨ ꯁꯨ ꯌꯣꯟꯕꯅꯦ ꯑꯗꯨꯋꯥꯏꯗ ꯑꯗꯨꯁꯨ ꯍꯥꯎꯕꯅꯤ
ꯑꯩꯗꯤ ꯆꯥꯛꯍꯋꯥꯏ ꯁꯤꯡꯖꯨꯁꯦ ꯍꯥꯎꯋꯦ ꯌꯥꯝ
ꯎꯝ ꯑꯩꯈꯣꯏ ꯏꯃꯥꯟꯅꯕꯈꯩ ꯇꯧꯔꯒ ꯅꯨꯃꯤꯗꯥꯡ ꯋꯥꯏꯔꯝꯁꯦ ꯑꯗꯨꯝ ꯑꯃꯨꯛꯃꯨꯛ ꯆꯠꯂꯦꯕ ꯑꯗꯨꯃꯥꯏꯅ ꯆꯥꯎꯁꯤ ꯀꯥꯏꯅ ꯍꯥꯎꯕꯅꯤ ꯌꯥꯝꯅ ꯨ ꯑꯥꯂꯨ ꯁꯥꯛꯇꯤ ꯆꯥꯔꯕ
ꯆꯥꯗ꯭ꯔꯤ ꯑꯁ ꯀꯛꯆꯤꯡꯒꯤ ꯆꯥꯗ꯭ꯔꯤ ꯍꯥꯏꯕꯅꯤꯗ ꯑꯩꯈꯣꯏ ꯏꯁꯥꯒꯤꯗꯤ ꯆꯥꯔꯦ
ꯑꯣ ꯀꯛꯆꯤꯡꯒꯤ ꯂꯨꯆꯥꯛ ꯉꯥꯒ ꯍꯥꯞꯄꯒꯗꯧꯕꯅꯦ ꯍꯥꯎꯕꯅꯦ ꯌꯥꯝꯅ
ꯁꯣꯏꯖꯤꯟꯒ ꯁꯣꯏꯖꯤꯟꯗꯣ ꯍꯥꯞꯄꯤꯔꯣ
ꯑꯣ ꯁꯣꯏꯕꯨꯝ ꯍꯥꯞꯇꯣꯏꯅꯦ
ꯎꯝ ꯁ꯭ꯋꯥꯏꯗꯁꯨ ꯌꯣꯟꯅꯩꯗꯅ ꯑꯃ ꯁꯣꯏꯕꯨꯝꯒ ꯉꯥ ꯃꯀꯣꯛꯀ ꯑꯂꯨꯒ ꯇꯧꯔꯒ ꯑꯂꯨ ꯁꯥꯛꯇꯣ
ꯑꯥ ꯌꯣꯟꯂꯝꯒꯅꯤ ꯑꯗꯨ ꯇꯥꯡꯉꯤꯗ ꯃꯣꯏꯁꯦ ꯑꯗꯨꯅ ꯑꯃꯨꯛ ꯌꯥꯝ ꯏꯄꯥ ꯌꯥꯡꯈꯩꯒꯤ ꯈꯤꯇꯪ ꯌꯥꯝꯗꯦꯕ ꯈꯤꯇꯪꯇ ꯇꯧꯋꯦꯕ ꯃꯣꯏꯗꯁꯨ
ꯉꯥ ꯍꯥꯞꯄꯅꯤꯅ
ꯎꯝ ꯑꯗꯨ ꯀꯩꯅꯣꯁꯨ ꯌꯣꯟꯕꯅꯦ ꯆꯥꯛꯍꯥꯎꯒꯤ ꯇꯟ ꯆꯥꯛꯍꯥꯎ ꯑꯉꯧꯕ ꯑꯗꯩꯗꯤ ꯑꯃꯨꯕ
ꯎꯝ ꯆꯥꯛꯍꯥꯎꯒꯤ ꯇꯟꯗꯤ ꯍꯥꯎꯋꯦ
ꯍꯥꯎꯕꯅꯦ ꯑꯩꯁꯨ ꯁꯤꯗ ꯆꯦꯡꯗꯣ ꯇꯛꯊꯣꯛꯑ ꯄꯣꯔꯦ
ꯑꯃꯨꯛ ꯑꯃꯨꯛ ꯉꯥꯜꯂ ꯆꯥꯢ
ꯎꯝ
ꯍꯥꯎꯋꯦ ꯁꯤꯗꯗ ꯀꯣꯏꯕꯁꯨ ꯆꯠꯇ꯭ꯔꯦ ꯌꯨꯝꯗ ꯑꯗꯨꯝ ꯂꯩꯔꯦ ꯀꯃꯥꯏꯅꯕꯨ ꯂꯩꯒꯦ ꯂꯥꯏꯔꯤꯛ ꯄꯥꯔ ꯂꯩꯔꯤꯔꯣ
ꯂꯩꯇꯦꯗ ꯑꯩꯗꯤ ꯎꯝ ꯍꯣꯏ ꯄꯥꯎꯕꯨꯗꯤ ꯐꯔ ꯐ ꯄꯥꯏꯌꯦꯕꯀꯣ
ꯑꯥ
ꯑꯗꯣ ꯑꯗꯨꯝ ꯈꯪꯗꯦ ꯑꯗꯨ ꯅꯨꯃꯤꯠ ꯅꯉꯥꯜꯂꯒ ꯅꯨꯃꯤꯠ ꯇꯔꯛ ꯈꯛ ꯈꯪꯗꯦ ꯀꯃꯥꯏ ꯇꯧꯔꯤꯅꯣ ꯈꯪꯗꯦ ꯌꯨꯝꯗ ꯂꯩꯔꯒ
ꯑꯣ
ꯑꯌꯨꯛ-ꯑꯌꯨꯛꯇ ꯆꯥꯛ ꯊꯧꯗꯣꯛꯑꯅꯤ ꯎꯝ ꯆꯥꯛ ꯊꯗꯣꯛ ꯍꯦꯟ ꯗꯥꯏꯔꯦꯛ ꯀꯣꯂꯤꯛꯀ ꯐꯦꯡꯕ ꯈꯣꯠꯄ ꯂꯣꯏ ꯂꯣꯏꯕꯗ ꯊꯦꯡꯉꯅꯤ ꯇꯔꯥ ꯇꯔꯥ ꯃꯈꯥꯏꯗ ꯇꯥꯔꯅꯤ ꯐꯣꯟ ꯉꯍꯥꯛ ꯔꯤꯜꯁ ꯌꯦꯡꯕꯗ ꯄꯨꯡ ꯈꯔ ꯍꯧꯖꯤꯜꯂꯝꯃꯅꯤ ꯉꯥꯏ ꯉꯥꯏꯍꯥꯛ ꯌꯦꯡꯕꯗ ꯑꯗꯩ ꯉꯍꯜ ꯂꯩꯒ ꯑꯃꯨꯛ ꯆꯥꯛ ꯀꯩꯀꯩ ꯊꯣꯡꯕꯗ ꯑꯗꯨ ꯅꯨꯃꯤꯠ ꯇꯥꯈ꯭ꯔ ꯂꯣꯏꯔꯦ ꯍ
ꯆꯥꯕꯒ ꯇꯨꯝꯕꯒ ꯍꯧꯖꯤꯛꯀꯥꯟꯗꯤ ꯇꯨꯝ ꯅꯣꯡ ꯆꯨꯨꯔꯦꯅꯦꯈꯣꯏꯁꯤꯖ
ꯑꯈꯣꯏ ꯏ ꯈꯔꯗꯤ ꯈꯔ
ꯂꯦꯞꯈꯔꯦ
ꯎꯝ
ꯑꯗꯨꯗꯤ ꯑꯩꯈꯣꯏꯁꯤ ꯀꯨꯏꯅ ꯆꯨꯔꯣꯏ
ꯎꯝ ꯅꯪ ꯉꯥꯏꯍꯥꯛ ꯆꯨꯔ ꯂꯦꯞꯀꯅꯤ ꯑꯃꯨꯛ ꯄꯥꯏꯔꯛꯀꯗꯔꯥꯗꯤ ꯈꯪꯗꯦꯀꯣ ꯑꯩꯈꯣꯏ ꯑꯩꯈꯣꯏꯗꯤ ꯉꯍꯥꯛ ꯀꯟꯅ ꯇꯥꯔꯝꯕꯅꯤ ꯑꯥ ꯍꯣꯏ ꯃꯤꯅꯤꯠꯁꯦꯀꯣ ꯇꯥꯕ ꯉꯥꯏꯕꯁꯨ ꯋꯥꯏ
ꯅꯨꯃꯤꯠ ꯊꯑꯣꯏꯒꯤ ꯇꯥꯕ ꯉꯥꯏꯔꯗꯤ ꯁꯨꯡꯇꯥ ꯇꯥꯗꯕꯅꯦ ꯑꯗꯨꯒ ꯅꯨꯃꯤꯠꯁꯦ ꯍꯥꯏꯗꯤ ꯃꯇꯝꯁꯦ ꯆꯠꯍꯟꯅꯤꯡꯗ ꯇꯥꯔꯒꯗꯤ ꯑꯃꯨꯛ ꯆꯠꯂꯣ ꯌꯥꯔꯔꯣꯏꯕ
ꯎꯝ
ꯁꯤꯁꯇꯔ ꯀꯩ ꯁ꯭ꯀꯨꯜ ꯇꯝꯃꯛꯀꯦ ꯍꯥꯟꯅ
ꯑꯉꯥꯡ ꯑꯣꯏꯀꯥꯟꯗꯔ ꯎꯝ ꯀ꯭ꯋꯥꯏꯀꯩꯊꯦꯜꯒꯤ ꯁ꯭ꯀꯨꯜ ꯑꯃ ꯂꯩ ꯑꯃꯗ ꯇꯝꯃꯛꯑꯦ
ꯀ ꯀꯩꯇꯣ
ꯒ꯭ꯌꯥꯁ ꯇꯧꯔꯛꯑꯣꯅꯦ ꯑꯥ ꯄꯇ ꯏꯂꯕꯦꯟ ꯇꯨꯌꯦꯞ ꯅꯠꯇ꯭ꯔꯣꯄꯣꯠꯇꯣꯟꯗꯤ
ꯃꯥꯅꯦ
ꯏꯂꯕꯦꯟ ꯇꯨꯌꯦꯜꯄꯀꯤ ꯍꯥꯏꯔꯣ
ꯑ ꯍꯣꯏ ꯏꯂꯚꯦꯟ ꯇꯨꯋꯦꯜꯁꯨ
ꯑꯦꯂꯚꯦꯟ ꯇꯨꯌꯦꯜꯞꯇꯤ ꯀꯩꯅꯣꯗ ꯇꯤ ꯖꯤ ꯇꯝꯃꯦ
ꯀꯤꯖꯤꯗ
ꯎꯝ ꯕ꯭ꯔꯗꯔꯗꯤ ꯎꯝ ꯅꯨꯄꯤ ꯉꯥꯛꯇ ꯅꯨꯄꯤ ꯉꯥꯛ ꯇꯝꯃꯛꯄ ꯅꯨꯡꯉꯥꯏꯌꯦ ꯂꯥꯡꯕꯩꯗꯤ ꯎꯝ ꯅꯨꯡꯉꯥꯏꯌꯦ ꯂꯥꯡꯕ ꯈꯨꯅꯨꯡꯉꯥꯏ ꯑꯃ
ꯑꯧ ꯅꯨꯄꯤ ꯉꯥꯛꯇ ꯇꯝꯕꯁꯦ ꯈꯪꯗꯦ ꯈꯔ ꯁꯥꯊꯤꯗꯕ꯭ꯔꯥ
ꯁꯥꯕꯨꯗꯤ ꯈꯔ ꯁꯥꯊꯤ ꯑꯗꯨ ꯇꯁꯤꯗ ꯅꯨꯡꯉꯥꯏꯔꯦ
ꯅꯣꯏ ꯅꯨꯄꯤꯁꯨ ꯑꯃꯨꯛ ꯀꯩꯍꯥꯏꯅꯤ ꯒꯦꯡ ꯒꯦꯡꯒꯤ ꯇꯥꯏꯞꯇꯒ ꯂꯩꯕ꯭ꯔꯥ
ꯎꯝ ꯂꯥꯏꯌꯦ ꯄꯥꯔꯇꯤ ꯄꯥꯔꯇꯤ ꯃꯨꯛꯊꯠꯅꯕꯤ
ꯁꯥꯊꯤꯕꯤꯅꯤꯅꯦ ꯍꯣꯏ ꯍꯣꯏ ꯑꯃꯨꯛ ꯇꯧꯔꯛꯀꯦ ꯑꯗꯨꯗꯤ
ꯑꯪ ꯉꯥꯏꯍꯥꯛ ꯂꯩꯔ ꯇꯧꯔꯛꯀꯣ ꯕ꯭ꯔꯗꯔ ꯑꯩꯗꯣ ꯐꯤꯒꯩꯗꯣ ꯅꯝꯁꯤꯜꯂꯒ ꯊꯝꯃꯦ ꯑꯗꯨ ꯑꯝꯇ ꯍꯥꯞꯆꯤꯟꯈꯤꯒꯦ ꯇꯧꯁꯜꯂꯨꯕꯗꯣ ꯎꯝ ꯎꯝ ꯑꯩ ꯍꯥꯏꯔꯛꯀꯦꯕ ꯂꯣꯏꯕꯒ
ꯍꯣꯏ ꯍꯣꯏ